ꯅꯪ ꯀꯩꯅꯣꯒꯤ ꯆꯠꯄꯒꯤ ꯇꯨꯔ ꯆꯠꯄꯒꯤ ꯄꯦꯛꯀꯤꯡꯀꯤꯤꯡ ꯂꯣꯏꯔꯕ ꯑꯦꯔꯦꯟꯖꯃꯦꯟ ꯂꯣꯏꯔꯕ
ꯍꯥꯎꯗ꯭ꯔꯔꯤꯗ ꯑꯪ ꯂꯣꯏꯔꯕ ꯍꯥꯏꯁꯦ
ꯁ ꯈꯔ ꯈ ꯍꯧꯖꯤꯟꯁꯤꯔꯅ ꯍꯌꯦꯡ ꯅꯣꯡ ꯅꯤꯅꯤ ꯈꯛ ꯉꯥꯏꯔꯦꯗꯅ ꯍꯥꯊꯨ ꯍꯥꯊꯨ ꯆꯠꯄꯗꯣ ꯇꯨꯁꯟꯕꯗꯣ ꯄꯣꯠ ꯆꯤꯊ ꯍꯟꯗ ꯇꯧꯔꯗꯤ ꯄꯨꯔꯇꯥꯟꯅꯤꯗꯅ
ꯎꯝ ꯑꯗꯨꯕꯨꯗꯤ ꯑꯩꯁꯨ ꯍꯧꯔ ꯆꯕꯅꯤ ꯍꯥꯏꯗꯤ ꯑꯦꯛꯖꯥꯝ ꯈꯤꯇꯪ ꯐꯖꯅ ꯂꯣꯏꯔꯦꯅ
ꯎꯝ
ꯀꯔꯤꯣ ꯄꯣꯠ ꯆꯩꯁꯤꯡ ꯂꯩꯁꯜꯂꯒ
ꯁꯥꯕꯁꯦ ꯚꯥꯏ ꯖꯅꯤꯁꯦ ꯈꯔꯗꯤ ꯋꯥꯠꯂꯤ ꯗ ꯃꯥꯜꯂꯤ ꯑꯣꯏꯣꯏꯗꯤ
ꯑꯩꯁꯨ ꯒꯥꯔꯤ ꯌꯥꯝ ꯁꯥꯡꯅ ꯇꯣꯡꯕꯩ ꯉꯝꯗꯦꯕ ꯍꯥꯏꯗꯤ ꯑꯣ ꯇꯥꯎꯉ ꯉꯃꯨ ꯀꯁꯃ ꯆꯄꯗ ꯃꯤꯄꯣꯩ ꯈꯨꯅꯤꯅ ꯇꯞ ꯆ ꯆ
ꯀꯩꯅꯣ ꯑꯗꯨ ꯆꯠꯄꯁꯨ ꯎꯏ ꯍꯜꯂꯛꯄꯁꯨ ꯀꯃꯥꯏꯇꯧꯋꯤꯅꯣ ꯑꯗꯨꯕꯣ
ꯇꯨꯝꯃꯤ ꯀꯩꯅꯣ
ꯅꯨꯡꯗꯤ ꯅꯨꯡꯉꯥꯏꯒꯤꯕꯅꯤ ꯑꯗꯨꯖꯨ
ꯎꯝ ꯑꯩ ꯍꯟꯗꯛ ꯆꯠꯄꯗ ꯄꯨꯒꯦ ꯈꯜꯂꯨ ꯒꯨꯂꯤ ꯀꯩꯀꯩꯁꯦ ꯀꯣꯛ ꯆꯤꯛꯄꯩ ꯑꯃ ꯄꯨꯁꯤꯜꯂꯅꯤ
ꯎꯝ
ꯑꯗꯒꯤ ꯂꯝꯁꯥꯡ ꯆꯠꯄꯗ ꯑꯣꯕ ꯈꯣꯠꯄ ꯇꯧꯗꯅꯕ ꯑꯃ ꯀꯣꯛ ꯉꯥꯎꯕ ꯈꯣꯠꯄ ꯇꯧ
ꯅꯪ ꯇ꯭ꯔꯦꯛꯀꯤꯡ ꯄꯨꯔꯛꯎꯗꯅ ꯆꯥꯟꯅꯔꯔꯣꯏꯗ꯭ꯔ ꯕꯥꯏ꯫ ꯑꯥ ꯖꯟ ꯖꯥꯟꯕꯨꯗꯤ ꯑꯣꯏꯅꯤ ꯋꯥꯕ ꯍꯥꯏꯖꯦ
ꯆꯥ ꯑꯃ ꯀꯩꯅꯣ ꯇꯛ ꯂꯥꯎꯅ ꯐꯟꯗꯣꯛꯑꯒ
ꯅꯪ ꯉꯥꯊꯕꯝ ꯌꯥꯎꯗꯕꯗꯣ ꯕꯦꯛ ꯔꯦꯁ ꯌꯥꯎꯗꯕꯗꯣ ꯍꯣꯏ ꯑꯗꯨ ꯑꯗꯨꯁꯨ ꯄꯣꯁꯇꯤ ꯇꯥꯗꯤ ꯇꯥꯕꯅꯤ ꯚꯥꯏ
ꯑꯥ ꯑꯗꯨ ꯒꯤꯗꯨꯗꯤ ꯐꯖꯕꯅꯤ
ꯎꯝ ꯆꯠꯇꯣꯏꯖꯤ ꯁꯥꯗꯤ ꯁꯥꯅꯤꯌꯦ
ꯑꯗꯨ ꯑꯩꯗꯤ ꯀꯣꯛꯁꯨ ꯉꯥꯎꯒꯜꯂꯦ ꯍꯥꯏꯕꯥ
ꯃꯤꯅꯤꯜꯗꯨꯒ ꯁꯣꯏꯗ꯭ꯔꯝ
ꯎꯝ ꯅꯪ ꯀꯩꯅꯣ ꯄꯩꯁꯥ ꯀꯩꯅꯣꯒꯤ ꯇꯨꯔꯒꯤ ꯄꯩꯁꯥ ꯄꯤꯈꯠꯄꯗꯤ ꯀꯝꯀꯟꯗ ꯄꯤꯈꯠꯂꯣ ꯍꯥꯏ
ꯈꯣꯕꯥꯒꯥ ꯉꯥꯡꯅꯔꯤ ꯇꯤꯟ ꯁꯚꯦꯟꯇꯤꯅꯥꯥꯏꯟ
ꯅꯥꯏꯟꯇꯤꯟꯗꯩ ꯑꯦꯛꯖꯥꯝ ꯂꯣꯏꯔꯅꯦꯕꯀꯣ ꯑꯩꯈꯣꯏꯒꯤ ꯑꯗꯨꯒꯤꯗꯣ ꯅꯥꯏꯟꯇꯤꯟ ꯃꯃꯥꯡꯗꯗꯤ ꯄꯤꯔꯁꯦꯕ ꯍꯥꯏꯗꯤ ꯑꯗꯨꯒꯤꯗꯃꯛꯇ ꯑꯃꯨꯛ ꯍꯟꯅꯔ ꯆꯠꯄꯗꯣ ꯇꯜꯂꯤꯗꯅ ꯍꯜꯂꯣ ꯍꯜꯂꯣ ꯍꯂꯣ ꯍꯂꯣ